ꯍꯜꯂꯣ
ꯑꯣ ꯇꯥꯔꯕ
ꯑꯥ ꯇꯥꯔꯦ ꯇꯥꯔꯦ ꯑꯣ ꯑꯗꯨ ꯅꯨꯡꯗꯣ ꯇꯥꯕ꯭ꯔꯥ
ꯇꯥꯏꯌꯦ
ꯅꯨꯡꯗꯣ ꯑꯗꯨꯃꯥꯏꯅꯅꯦ ꯇꯤ ꯃꯁꯤꯡꯗꯣ ꯑꯥ ꯃꯁꯤꯡꯗꯣ ꯅꯪꯅ ꯃꯣꯏꯗ ꯍꯪꯉꯣ ꯀꯌꯥ ꯀꯃꯥꯏꯅ ꯇꯧꯒꯦ꯫ ꯃꯃꯜꯅ ꯀꯃꯥꯏꯅ ꯍꯥꯏꯕꯗꯣ ꯑꯗꯨꯗꯤ ꯑꯣꯔꯤꯖꯤꯅꯦꯜ ꯗꯨꯄ꯭ꯂꯤꯀꯦꯠ ꯑꯅ ꯂꯩꯕ꯭ꯔꯥꯅ ꯍꯪꯉꯣꯕ꯫
ꯑꯥ ꯑꯩꯅꯅꯦ ꯈꯜꯂꯤꯁꯦ ꯍꯌꯦꯡ ꯆꯠꯄꯁꯤꯗ ꯑꯩꯅ ꯑꯗꯨꯒꯨꯝꯕ ꯑꯀꯨꯞꯄ ꯃꯔꯣꯜꯁꯦ ꯐꯖꯅ ꯍꯪꯉꯒꯦꯁꯦ ꯈꯜꯂꯤꯅꯦꯕ ꯉꯁꯤꯗꯤ ꯐꯣꯟꯗ ꯁꯥꯟꯅꯕꯅꯤꯅ ꯑꯩꯅ ꯍꯥꯏꯐꯦꯠꯇꯪ ꯑꯩꯒꯤ ꯇꯉꯥꯏꯐꯗꯕ ꯃꯔꯨ ꯃꯔꯨ ꯑꯣꯏꯕꯗꯣ꯫ ꯑꯗꯨ ꯈꯛꯇꯪ ꯍꯪꯍꯧꯔꯤꯅꯦ꯫ ꯋꯥ꯫
ꯑꯗꯨꯗꯤꯅꯦ꯫ ꯑꯩꯅ ꯍꯥꯏꯗꯤ ꯅꯪ ꯐꯦꯁꯕꯨꯛꯛꯇ ꯍꯥꯏꯁꯦ ꯗꯨꯀꯥꯟ ꯑꯣꯏꯅ ꯍꯥꯡꯉꯤꯔ ꯅꯠꯇ꯭ꯔꯅ ꯀꯃꯥꯏꯅ ꯇꯧꯔꯤꯅꯣ ꯫
ꯑ ꯑꯩꯅ ꯍꯥꯡꯉꯦ ꯗꯨꯀꯥꯟ ꯑꯣꯏꯅ ꯍꯥꯡꯕ꯭ꯔꯥ ꯗꯨꯀꯥꯟ ꯑꯣꯏꯅ ꯂꯩ ꯂꯩꯕꯔ꯭ꯥꯅ ꯃꯣꯏ ꯗꯨꯀꯟ ꯑꯣꯏꯅ
ꯑꯥ ꯅꯨꯄꯤ ꯅꯨꯄꯥ ꯄꯥꯏꯔꯥꯛꯄ꯭ꯔꯣ ꯅꯨꯄꯤꯅ꯫ ꯑꯣ ꯑꯗꯨꯗꯤ ꯅꯪ ꯍꯌꯦꯡꯂ ꯀꯩꯅꯣ ꯆꯠ ꯆꯠꯊꯣꯛꯑꯒ꯫
ꯎꯝ ꯍꯌꯦꯡꯁꯦ ꯑꯩꯖꯦ ꯏꯁ ꯑꯩꯗꯤ ꯍꯌꯦꯡ ꯊꯕꯥꯛ ꯁꯤ ꯌꯥꯝꯃꯤ ꯀꯥꯔꯠ ꯐꯣꯇꯣꯁꯨ ꯀꯥꯞꯇꯣꯏꯅꯤ ꯑꯗꯨꯒ ꯊꯧꯕꯥꯜꯗꯁꯨ ꯄꯤꯖꯥꯒꯤ ꯃꯆꯥꯒꯤ ꯀꯩꯅꯣ ꯆꯠ ꯑꯗꯨ ꯎꯝ ꯊꯧꯕꯥꯜ ꯆꯠꯂꯨꯔꯅꯤ꯫ ꯑꯗꯨ ꯍꯥꯜꯂꯛꯑ ꯒꯥ ꯔꯦꯕꯤꯀꯥ ꯏꯕꯅꯤ ꯆꯠꯀꯥ
ꯆꯥꯛꯑꯎꯝꯕ ꯍꯥꯏꯔꯣ
ꯆꯥꯎꯕ ꯅꯠꯇꯦ ꯑꯉꯥꯡ ꯃꯔꯨ ꯀꯣꯛ ꯋꯥ
ꯑꯣ ꯃꯨ ꯀꯕ ꯆꯨꯔꯥꯀꯣꯔꯣ ꯑꯣ ꯆꯩꯔꯥꯛꯄꯣꯜ ꯁꯦ ꯄꯨꯡ ꯑꯃ ꯑꯗꯥꯏꯃꯨꯛ ꯆꯥꯕꯅꯦ ꯑꯗꯨꯝ ꯆꯥꯛ ꯆꯥꯕꯗ ꯑꯗꯨꯗꯤ ꯀꯥꯂꯦꯅꯤꯅ ꯑꯃꯨꯛ ꯊꯡꯉꯤ ꯃꯤꯅꯦ ꯑꯗꯨ ꯉꯪꯕ ꯍ ꯅꯨꯃꯤꯠ ꯇꯥꯕ ꯊꯦꯡꯉꯤꯅ ꯑꯗꯨꯕꯨꯗꯤ ꯌꯥꯅꯤ ꯅꯣꯏ ꯍꯜꯂꯛꯑꯒ ꯑꯗꯨꯝ ꯆꯪꯕ
ꯎꯝ ꯎꯝ
ꯅꯠꯇ꯭ꯔ
ꯍꯣꯏ
ꯑꯗꯨ ꯑꯣꯏꯔꯗꯤ ꯍꯌꯦꯡ ꯆꯠꯊꯣꯗꯕꯅꯦ ꯔꯁꯤꯁꯤ ꯊꯕꯛ ꯃꯩ ꯇꯥꯔꯦꯅꯦ ꯅꯪꯗꯤ
ꯀꯩꯅꯣꯗ ꯂꯨꯄꯥ ꯆꯧ ꯆꯧꯋꯥꯗꯤ ꯄꯥꯕꯗ ꯄꯩꯁꯥꯗꯨꯣ ꯈꯔ ꯌꯥꯝꯗ꯭ꯔꯦ
ꯂꯥꯃꯉꯥ ꯆꯥꯝꯃꯉꯥ ꯄꯥꯗꯤ ꯅꯪ ꯂꯨꯄꯥ ꯂꯤꯁꯤꯡ ꯑꯍꯨꯝ ꯃꯔꯤ ꯑꯗꯨꯝ ꯌꯥꯗ꯭ꯔꯣ
ꯑ ꯌꯥꯏ ꯑꯗꯨꯅꯦ ꯍꯧꯖꯤꯛꯀꯤ ꯂꯨꯄꯥ ꯂꯤꯁꯤꯡ ꯑꯃꯒ ꯆꯍꯨꯝꯗꯨꯗꯤ ꯑꯩ ꯑꯗꯨꯗ ꯄꯩꯁꯥ ꯄꯥꯕꯗꯩꯅꯦ
ꯂꯤꯁꯤꯡ ꯑꯃ ꯆꯍꯨꯝ ꯍꯥꯏꯗ ꯌꯦꯡꯉꯨꯔꯛꯇ ꯃꯉꯥꯗ ꯂꯤꯁꯤꯡ ꯃꯉꯥ ꯂꯩ
ꯑꯗꯣ ꯔꯥꯇꯤ ꯃꯉꯥꯗꯤ ꯑꯃꯨꯛ ꯄꯤꯛꯇꯞ ꯇꯥꯗꯣꯏꯅꯦꯕ ꯅꯨꯄꯥꯒꯤꯗꯗꯤ ꯅꯨꯄꯥꯗꯗꯤ ꯔꯥꯇꯤ ꯇꯔꯦꯠ ꯀꯨꯝꯕ ꯁꯥꯎ ꯍꯥ ꯇꯧ ꯍꯥꯏꯕꯅꯦꯕ ꯈꯔ ꯇꯧ ꯇꯛꯅ ꯑꯗꯨꯅꯤ ꯄꯩꯁꯥꯗꯣ ꯑꯥ ꯌꯥꯝꯕꯗꯨꯗꯤ ꯑꯩ ꯄꯥꯝꯃꯨꯕꯅꯦꯝꯃꯤ
ꯑꯗꯨꯅꯤꯅꯦ ꯍꯥꯏꯁꯦ ꯑꯩꯁꯨ ꯄꯩꯁꯥꯗ ꯂꯤꯁꯤꯡ ꯇꯔꯦꯠ ꯅꯤꯄꯥꯜ ꯍꯥꯏꯔꯛꯄꯗꯨꯗ ꯑꯁ ꯀꯩꯅꯣꯅꯦꯅ ꯈꯜꯂꯦꯕ
ꯑꯗꯨꯅꯦ ꯑꯩꯁꯦꯅꯦ ꯃꯤ ꯁ ꯌꯥꯝꯃꯦꯒ ꯍꯥꯏꯅ ꯂꯨꯄꯥ ꯂꯤꯁꯤꯡ ꯃꯉꯥ ꯁ꯭ꯋꯥꯏꯐꯥꯎꯀ ꯃꯅꯨꯡꯗ ꯂꯩ ꯍꯥꯏꯕ ꯃꯤꯅ ꯄꯩꯁꯥ ꯌꯥꯝ ꯇꯥꯡꯉꯦꯒ ꯍꯥꯏꯅꯔꯤꯁꯦ ꯑꯗꯣ ꯈꯪꯗꯦ ꯀꯀꯥꯗꯨꯁꯨ ꯃꯥꯁꯨ ꯃꯥꯅ ꯅꯨꯡꯗꯣ ꯄꯨꯊꯣꯛꯄꯗꯤ ꯅꯠꯇ꯭ꯔꯅ ꯃꯤꯗꯨꯗꯤ ꯂꯧꯕꯅꯤꯅ ꯃꯥꯁꯨ ꯃꯤꯅ ꯍꯥꯏꯔꯛꯄꯗꯣ ꯍꯥꯏꯖꯔꯛꯏꯅꯦ ꯑꯗꯨꯕꯨ
ꯎꯝ ꯑꯗꯨ ꯃꯥꯗꯤ ꯂꯧꯔꯛꯇ꯭ꯔꯦ ꯁꯤꯅꯦ ꯃꯥ ꯍꯥꯏꯁꯦ
ꯂꯧꯔꯛꯇ꯭ꯔꯦꯕ ꯃꯥ ꯑꯩꯉꯣꯟꯗ ꯉꯁꯥꯏ ꯍꯥꯏꯔꯛꯏ ꯃꯑꯣꯡꯗꯤ ꯅꯣꯏꯒꯤ ꯄꯩꯁꯥꯗꯣ ꯌꯥꯝ ꯌꯥꯝꯕꯗꯨꯗ ꯑꯩ ꯅꯣꯏꯅ ꯍꯌꯦꯡ ꯂꯧꯅꯤ ꯂꯧꯔꯣꯏ ꯑꯗꯒꯤ ꯑꯃꯨꯛ ꯑꯩ ꯂꯧꯔꯛꯇ꯭ꯔꯦ ꯑꯗꯩ ꯅꯣꯏꯅ ꯑꯦꯗꯕꯥꯅꯁ ꯣꯍꯥꯏꯔꯗꯤ ꯑꯦꯗꯚꯥꯟꯁ ꯈꯔ ꯍꯥꯟꯅ ꯄꯤꯔꯛꯑꯣꯒ ꯍꯥꯏꯔꯛꯑꯦꯕ ꯀꯣ ꯍꯤꯗꯤ ꯑꯗꯨ ꯅ ꯇꯥꯛꯄꯗꯤ ꯃꯥ ꯅꯨꯡꯁꯨ ꯂꯧꯔꯛꯇ꯭ꯔꯤ ꯈꯨꯗꯣꯁꯨ ꯁꯥꯗ꯭ꯔꯤ ꯍꯥꯏꯕꯅꯦꯕ
ꯑ ꯑꯗꯣ ꯅꯡꯅꯗꯤ ꯃꯑꯣꯡꯗꯣ ꯋꯥꯍꯩꯗꯣ ꯀꯃꯥꯏ ꯍꯥꯏꯈꯤꯒꯦꯕ
ꯑꯗꯨꯒ ꯑꯩ ꯇꯝꯅ ꯍꯥꯏꯔꯛꯑꯒꯦ ꯍꯥꯏꯈꯤꯕꯅꯦꯕ ꯑꯩꯅ
ꯑꯥ ꯑꯥ ꯑꯗꯨꯃꯥꯏꯅ ꯍꯥꯏꯈꯤꯕ ꯁꯥꯕꯣꯁ ꯊꯔꯣ ꯍꯥꯏꯗꯤ ꯍꯥꯏꯈꯤꯗꯦꯕꯀꯣ
ꯑꯝ ꯑꯝꯇ ꯍꯥꯏꯗꯤ ꯑꯩ ꯈꯜꯂꯛꯈꯤꯒꯦ ꯑꯗꯨꯗꯤꯅꯦ ꯍꯥꯏꯈꯤꯕꯅꯦꯕ
ꯑꯗꯨ ꯁꯨꯃꯥꯏꯅ ꯇꯧꯔꯣꯕ ꯎꯝ ꯅꯣꯏꯅ ꯑꯗ ꯑꯥ ꯑꯗꯣꯝꯗꯒꯤ ꯂꯧꯒꯦ ꯍꯥꯏꯔꯒꯗꯤꯀꯣ ꯃꯥꯅ ꯐꯣꯟ ꯇꯧꯔꯛꯑꯒꯗꯤ ꯇꯧꯔꯛꯑꯦ ꯇꯧꯔꯛꯇ꯭ꯔꯒꯗꯤ ꯅꯪ ꯇꯧꯔꯨꯅꯣꯕꯀꯣ ꯇꯧꯔꯨꯅꯨꯗꯤ ꯃꯥꯅ ꯇꯧꯔ ꯅꯣꯏ ꯀꯃꯥꯏꯅ ꯇꯧꯔꯒꯦꯅꯦ ꯑ ꯄꯩꯁꯥꯗꯣ ꯌꯥꯝꯕꯅꯤꯅ ꯀꯣꯟꯅ ꯈꯟꯅꯔꯛꯈꯤꯒꯦꯅ ꯑꯗꯨꯝ ꯍꯥꯏꯔꯣꯕ ꯇꯞꯅ ꯃꯑꯣꯗꯣ ꯌꯦꯡꯉ ꯌꯦꯅ ꯑꯗꯨꯝ ꯋꯥꯔꯤꯗꯨꯗꯥ ꯑꯗꯨꯝ ꯍꯥꯏꯔꯣꯕ ꯅꯠꯇ꯭ꯔ ꯑꯩꯍꯥꯏ ꯌꯥ
ꯎꯝ
ꯑꯗꯨꯃꯥꯏꯅ ꯇꯧꯔꯣ ꯇꯞꯅ ꯇꯧꯔ ꯁꯥꯔꯒꯦ ꯄꯩꯁꯥꯗꯣ ꯌꯥꯝꯕꯅꯤꯅꯅ ꯍꯣꯏ ꯑꯗꯨ ꯃꯥꯅ ꯀꯩꯁꯨꯧ ꯇꯧꯔꯛꯏ ꯅꯥ
ꯊꯥ ꯇꯧꯔꯣꯏ ꯇꯧ ꯊꯧꯔꯣꯏ ꯊꯧꯔꯣꯏ ꯃꯥꯗꯤ ꯀꯥꯎꯕꯨ ꯀꯥꯎꯕꯩ ꯇꯥꯌꯦꯞ ꯇꯥꯏ
ꯑꯗꯨꯅꯥ ꯍꯥꯏꯁꯥ
ꯎꯝ ꯍꯥꯏꯗꯤ ꯍꯉꯀꯥꯟꯗ ꯈꯇꯡ ꯍꯥꯏꯔꯛꯑꯦꯕ ꯑ ꯍꯉꯀꯥꯟꯗ ꯈꯛꯇꯥꯡ ꯑꯗꯨꯃꯥꯏꯅ ꯍꯥꯏꯔꯛꯄ ꯒꯨꯝ ꯇꯧꯏꯕꯥ ꯍꯥꯏꯗꯤ ꯃꯥꯅ ꯀꯔꯤꯅꯣ ꯇꯧꯅ ꯂꯩꯇꯦꯕ
ꯑꯥ ꯑꯁ ꯑꯩꯗꯤꯅꯦ ꯉꯁꯤ ꯎꯝꯆꯥꯛꯅꯕ ꯍꯧꯖꯤꯛꯀꯥꯟꯗ ꯅꯣꯡ ꯅꯣꯡꯆꯨ ꯅꯨꯡꯁꯥ ꯃꯨꯁꯥ ꯇꯧ ꯌꯥꯝ ꯎꯛꯆꯥꯛꯅꯗ꯭ꯔꯣ
ꯇꯧꯕꯅꯦ ꯅꯣꯡ ꯇꯥꯔꯁꯨ ꯏꯡꯗꯕꯅꯦ
ꯏꯡꯗꯦꯕ ꯑꯁ ꯑꯩꯈꯣꯏꯗꯤ ꯂꯩꯔꯛꯀꯗꯤ ꯏꯁꯤꯡ ꯂꯣꯏ ꯊꯨꯝꯗ ꯏꯕꯦꯝꯃ ꯉꯁꯥꯏ ꯅꯣꯏ-ꯉꯁꯥꯏ ꯀꯟꯅ ꯅꯣꯡ ꯆꯨꯕꯗꯣ ꯅꯣꯏ ꯗꯥꯏꯗꯤ ꯄꯨꯗ꯭ꯔꯣ ꯅꯠꯇꯦ ꯃꯤ ꯆꯨꯗꯕ ꯖꯒꯥꯁꯨ ꯌꯥꯎꯕꯅꯦꯕ ꯈꯤꯇꯪ- ꯈꯤꯇꯪ ꯑꯩꯈꯣꯏꯒꯤ ꯂꯝꯂꯣꯡꯗ ꯆꯨꯔꯒ ꯑꯁꯥꯏ ꯑꯩꯈꯣꯏ ꯁꯥꯏꯗꯒ ꯆꯨꯗꯕꯒ ꯌꯥꯎꯋꯦꯕ ꯑꯣ ꯃꯆꯤ- ꯃꯆꯤ ꯆꯨꯕꯒꯤ ꯑꯌꯨꯛꯀꯤ ꯅꯠꯇꯦꯍꯦ -ꯑꯌꯨꯛꯀꯤ ꯅꯠꯇꯦꯅꯦꯍꯦ ꯅꯨꯡꯊꯤꯟ ꯋꯥꯏꯔꯝꯒꯤꯅꯦꯍꯦ ꯑꯥ
ꯍꯣꯏ ꯑꯥ ꯆꯨꯌꯦ ꯑꯗꯨꯏ ꯀꯟꯅ ꯍꯥꯏꯗꯩꯌꯦ ꯅꯨꯡꯊꯤꯟꯒꯤꯗꯨꯗꯤ
ꯑ ꯑꯗꯨ ꯑꯦꯇ ꯐꯨꯗꯠ- ꯐꯨꯒ ꯍꯩꯗꯕꯗꯣ
ꯑꯌꯨꯛꯇ ꯂꯝꯂꯣꯡꯗ ꯐꯖꯅ ꯆꯨꯏꯌꯦ ꯑꯩꯈꯣꯏ ꯁ꯭ꯋꯥꯏꯗꯗꯤ ꯑꯝꯇ ꯆꯨꯗꯦꯕ ꯑꯌꯨꯛꯇꯨꯗꯤ ꯅꯣꯡ ꯆꯨꯗꯦꯕ ꯎꯝ ꯑꯌꯨꯛꯇꯤ ꯆꯨꯗꯦꯕ ꯑꯗꯨ ꯂꯝꯂꯣꯡꯗꯗꯤ ꯑꯁ ꯅꯣꯡ ꯐꯖꯟ ꯍꯩꯗꯩ ꯍꯥꯏꯁꯤꯅꯦ
ꯑꯩꯁꯨ ꯍꯌꯦꯡꯁꯦ ꯕꯖꯥꯔꯗ ꯆꯠꯁꯤꯔꯅ ꯈꯜꯂꯤꯅꯤꯅꯦ
ꯏꯕꯥꯅꯤ ꯆꯠꯃꯤꯟꯅꯔꯁꯤꯔꯣ ꯄꯨꯡ ꯀꯌꯥꯅꯣ
ꯄꯨꯡꯖꯦ- ꯄꯨꯡꯖꯦ ꯍꯥꯏꯕꯗꯤ ꯉꯝꯗꯦ ꯑꯩꯅ ꯅꯨꯡꯁꯥ ꯍꯩꯌꯦꯡꯗ ꯆꯠꯇꯤ ꯆꯠꯅꯤꯡꯕꯅꯤ ꯈꯣꯡꯎꯨꯞ ꯑꯝꯇ ꯂꯩꯁꯤꯔꯅ ꯈꯟꯕ ꯑꯩꯁꯦ ꯈꯣꯡꯎꯞ ꯇꯣꯡꯅꯤꯡꯉꯥꯏꯒꯤꯗꯣ ꯅꯪ ꯍꯜꯂꯛꯄ ꯅꯪꯉꯒꯅ- ꯅꯪꯉꯦ ꯅꯪ ꯍꯜꯂꯛꯑꯒ ꯅꯪꯉꯒꯅ ꯑꯗꯨ ꯅꯪꯉꯦ
ꯑꯩꯗꯤ ꯍꯌꯦꯡ ꯍꯜꯂꯛꯄ ꯍꯥꯏꯁꯦ ꯄꯨꯡ ꯑꯅꯤꯐꯧꯒꯤ ꯃꯅꯨꯡꯗꯗꯤ ꯁꯣꯏꯗꯅ ꯍꯜꯂꯛꯀꯅꯤ ꯍꯥꯏꯗꯤ -ꯍꯥꯏꯍꯩꯗꯦ ꯀꯝꯄꯜꯁꯔꯤ ꯄꯨꯡ ꯑꯅꯤ ꯐꯥꯎꯀꯤ ꯃꯅꯨꯡꯗꯗꯤ ꯍꯜꯂꯛꯀꯅꯤ
ꯀꯗꯤ ꯌꯥꯏ
ꯍꯥꯏꯗꯤ ꯆꯥꯛ ꯑꯩꯈꯣꯏ ꯆꯥꯛ ꯇꯣꯛꯄꯒ ꯑꯗꯨꯝ ꯍꯜꯂꯛꯀꯗꯧꯅꯤꯅ ꯀꯥꯏꯅ ꯀꯩꯁꯨ ꯐꯝꯃꯣꯏꯕ ꯑꯗꯨꯃꯥꯏꯅ ꯑꯗꯨꯒ -ꯑꯗꯨꯃꯥꯏꯅ ꯆꯥꯃꯤꯟꯅꯁꯤ ꯖꯤꯔꯣ
ꯆꯠꯃꯤꯟꯅꯖꯦꯕꯨꯗꯤ ꯌꯥꯏꯌꯦ ꯑꯗ ꯑꯩꯅ ꯑꯩꯗꯤ ꯈꯣꯡꯎꯞ ꯕꯖꯥꯔꯗꯒꯤ ꯈꯣꯡꯎꯞ ꯂꯧꯒꯗꯕꯅꯤ ꯈꯣꯡꯎꯞ ꯑꯩꯈꯣꯏꯒꯤ ꯑꯩꯅ ꯁꯨꯝ ꯇꯣꯡꯕ ꯌꯥꯕꯗꯣ ꯁ꯭ꯀꯨꯜꯒꯤ ꯀꯣꯂꯦꯖꯀꯤ ꯑꯗꯨꯝꯇꯪ ꯂꯧꯒꯦ ꯇꯧꯕ ꯑꯗꯨꯒ ꯑꯩꯈꯣꯏꯒꯤ ꯑꯃ ꯈꯨꯠꯇ ꯍꯦꯟ ꯒ꯭ꯂꯣꯞ ꯎꯞꯅꯕꯗꯣ ꯒꯥꯔꯤꯒ ꯊꯧꯔꯀꯥꯟ ꯎꯞ ꯁꯟꯅꯕꯗꯣ
ꯎꯝ ꯌꯣꯟ ꯑꯦ ꯕꯖꯥꯔ ꯍꯥꯏꯗꯤ ꯀꯩꯅꯣ ꯕꯖꯥꯔꯗ ꯐꯪꯗꯕ ꯂꯩꯇꯦ
ꯑꯩꯗꯤ ꯑꯗꯨꯒꯨꯝꯕꯗꯨꯗꯤ ꯖꯒꯥꯗꯣ ꯀꯌꯥ ꯈꯪꯗꯦ ꯍꯥꯏꯕ
ꯎꯝ ꯑꯩ ꯃꯐꯝꯕꯨꯗꯤ ꯈꯪꯗꯦ ꯑꯗꯣ ꯃꯐꯝꯕꯨꯗꯤ ꯈꯪꯗꯦ
ꯈꯣꯡꯇꯣ ꯑꯩ ꯑꯃꯨꯛꯀꯟ ꯇꯥꯡꯕꯗꯤ ꯂꯩꯔꯣꯏꯗ ꯑꯗꯨꯝ ꯇꯣꯡꯁꯤꯜꯂꯒ ꯑꯗꯨꯝ ꯐꯅꯦꯛ ꯍꯧ
ꯏꯚꯦꯝꯃ ꯑꯩ ꯉꯍꯥꯟ ꯑꯉꯥꯡꯒꯤ ꯁꯤ ꯅꯨꯄꯤ ꯃꯆꯥꯁꯤ ꯈꯣꯡꯎ ꯑꯃ ꯂꯩꯔꯑꯦ ꯈꯨꯇꯥꯥꯡꯝꯅꯦ ꯄꯥ ꯆꯥꯝꯃꯉꯥ ꯌꯥꯡꯈꯩꯗ ꯑꯃ ꯂꯩꯔꯑꯦ
ꯅꯨꯄꯤ ꯃꯆꯥꯗꯨꯒꯤ ꯑꯉꯥꯡꯒꯤ
ꯍꯣꯏ
ꯀꯗꯥꯏꯗꯣꯏꯅꯣꯗꯣ ꯑꯩꯈꯣꯏꯒꯤ ꯂꯨꯄꯥ ꯆꯥꯝꯃꯉꯥꯃꯨꯛ ꯂꯨ
ꯍꯣꯏ ꯑꯩꯅ ꯍꯥꯏ ꯚ ꯑꯦꯁ ꯑꯩꯗꯤ ꯆꯅꯤ ꯆ ꯆꯍꯨꯝ ꯆꯥꯔꯤꯃꯨꯛꯇ ꯄꯤꯕ ꯑꯝꯇ ꯂꯩꯒꯦꯗ ꯅꯣꯏ ꯃꯃꯜꯁꯤꯗꯤ ꯀꯩꯅꯣ ꯆꯃꯥꯄꯟ ꯌꯥꯡꯈꯩ ꯂꯤꯁꯤꯡꯒ ꯍꯥꯏꯔꯛꯏꯍꯦ ꯑꯩꯅ ꯏꯁ ꯑꯩꯗꯤ ꯁꯤꯗꯤ ꯉꯝꯃꯣꯏꯍꯦꯅ ꯍꯥꯏꯕ ꯑꯗꯣ
ꯑꯩꯗꯤ ꯊꯥꯔ ꯊꯥꯔ ꯑꯩꯗꯤ ꯍꯣꯕꯗꯩ ꯂꯩꯔ
ꯂꯥꯁ ꯑꯣꯏꯅ ꯂꯨꯄꯥ ꯆꯥꯇ꯭ꯔꯦꯠ ꯌꯥꯡꯈꯩ ꯄꯤꯔꯝꯃꯣꯏꯌꯦꯦ ꯑ ꯑꯗꯨꯗꯤ ꯑꯩ ꯇꯣꯛꯑꯒꯦ ꯑ ꯐꯦꯟꯁꯤꯕꯨꯗꯤ ꯑꯣꯏ ꯍꯥꯏꯗꯤ ꯀꯩꯅꯣꯅꯦꯕ ꯄꯝꯆꯁꯅꯦꯕ
ꯑꯥ
ꯆꯎꯁꯟꯕꯤ ꯑꯔꯦ ꯃꯥꯥꯏꯣꯡꯃꯨꯛꯕꯨ ꯁꯨꯝ ꯗꯣꯡꯖ ꯅꯨꯁꯥ ꯀꯥꯂꯦꯟꯁꯤꯗ ꯁꯥꯔꯦꯅ ꯑꯃ ꯂꯩꯕꯤꯕ
ꯎꯝ
ꯋꯥꯕꯨꯗꯤ ꯐꯖꯩꯌꯦ ꯑꯗꯨ ꯑꯗꯨꯃꯥꯏꯅ ꯂꯩꯍꯧꯔꯦ
ꯑꯦ ꯑꯗꯨꯗꯤ ꯑꯩꯗꯤ ꯂꯩꯔ ꯑꯩꯈꯣꯏ ꯃꯥꯥꯏꯅ ꯍꯥꯟꯅ ꯑꯩꯈꯣꯏ ꯊꯣꯏꯅ ꯂꯩꯕꯤꯔꯛꯑꯦꯕꯀꯣ ꯑ ꯑ ꯆꯟ꯭ꯔꯤ ꯍꯥꯏꯕ꯭ꯔꯥ ꯗꯥꯛꯇꯤ ꯆꯪ ꯃꯥꯜꯂꯦꯕ ꯇꯝꯂꯤ ꯃꯗ ꯆꯪ ꯃꯥꯜꯂꯦ ꯑꯗꯨꯗꯨꯗ ꯎ ꯃꯥꯏꯗꯨꯗꯤ ꯑꯗꯨꯝ ꯐꯖꯩꯌꯦꯕꯀꯣ ꯀ ꯑꯗ ꯑꯗꯥꯏꯃꯨꯛ ꯆ ꯄꯤꯌꯦ ꯆꯥꯝꯃꯉꯥꯃꯨꯛ ꯏꯃꯨꯡꯗ ꯂꯩꯕꯗ ꯍꯥꯏꯇꯥꯔꯦꯅꯦ ꯑꯗꯨꯗꯨꯅ ꯑꯗꯨꯃꯥꯏꯅ ꯂꯩꯒꯦꯅ ꯈꯟꯕ ꯑꯩꯁꯨ ꯍꯥꯏꯗꯤ ꯑꯗꯨꯝ ꯊꯥꯔꯒ ꯑꯩꯈꯣꯏꯒꯤ ꯌꯣꯟꯕꯗꯣ ꯃꯌꯥꯝ ꯑꯃ ꯈꯪꯉꯤꯗꯅꯦ ꯃꯃꯟ ꯌꯥꯝ ꯀꯟꯅ ꯇꯥꯡꯗꯕꯤ ꯊꯥꯔ ꯊꯥꯔ ꯌꯣꯟꯕꯤꯗꯣ ꯑꯥ ꯑꯥ ꯑꯥ ꯊꯥꯔ ꯊꯥꯔ ꯌꯣꯟꯕꯤꯗꯣ ꯑ ꯑꯗꯨꯗꯨꯗ ꯑꯗꯨ ꯑꯗꯨꯗꯒꯤ ꯂꯩꯒꯦ ꯇꯧꯕ ꯌꯥꯝ ꯀꯥꯏꯄꯁꯨ ꯇꯥꯡꯗꯕꯗꯣ ꯎꯝ ꯁꯀꯨꯜ ꯀꯣꯂꯦꯖꯀꯤ ꯐꯅꯦꯛꯅꯤꯅ ꯗꯤꯖꯥꯏꯟ ꯌꯥꯝ ꯄꯨꯂꯤꯁ ꯐꯅꯦꯛ ꯀ ꯇꯣꯡꯕ ꯌꯥꯕꯅꯤꯅ ꯏꯆꯝ ꯆꯝꯅ ꯍꯥꯏꯇꯥꯔꯦꯅꯦ ꯄꯩꯁꯥ ꯒ ꯂꯩꯇꯦ ꯑꯩꯗꯣ ꯉꯁꯤꯗꯣ ꯑꯩꯗꯣ ꯉꯁꯤꯗꯣ ꯑꯩꯒꯤ ꯇꯦꯕꯜꯒꯤ ꯎꯄꯨꯗꯣ ꯑꯗꯨ ꯑ ꯗꯣ ꯑꯦꯗꯚꯥꯟꯁ ꯄꯤ ꯊꯣꯛꯎꯔꯦꯕ ꯑꯦꯗꯚꯥꯟꯁ ꯄꯤꯊꯣꯛꯎꯔꯗꯤ ꯂꯨꯄꯥ ꯑꯁ ꯐꯅꯌꯥꯝ ꯆꯪ ꯗꯣꯔꯤꯅꯤꯍꯦ ꯄꯟꯆ ꯅꯧꯕꯨ ꯑꯗꯨꯗꯣ
ꯀꯌꯥ ꯆꯪꯉꯦ
ꯆꯪꯗꯣꯔꯤꯑꯗꯤꯅꯦ ꯃꯣꯏꯗꯤ ꯁꯀ꯭ꯋꯥꯔ ꯐꯤꯠꯇꯒ ꯁꯀ꯭ꯋꯥꯔ ꯑ ꯁ꯭ꯀꯋꯥꯔ ꯐꯤꯠꯇ ꯂꯧꯋꯦꯌꯦ
ꯑꯗꯨꯒꯤ ꯕꯣꯠꯇꯨꯗꯤ ꯇꯥꯡ ꯕ ꯅꯦ
ꯕꯣꯠꯇꯣ ꯂꯤꯁꯤꯡ ꯑꯅꯤꯒ ꯆꯅꯤꯄꯥꯟ ꯍꯥꯏꯌꯦ ꯑꯃ ꯑꯄꯥꯛꯄ ꯑꯝꯗ
ꯑꯥ
ꯑꯗ ꯕꯣꯠ ꯑꯅꯤꯃꯨꯛ ꯆꯪꯅꯤ ꯍꯥꯏꯌꯦꯀꯣ ꯕꯣꯏꯅ ꯆꯜꯂꯦ ꯂꯨꯄꯥ ꯂꯤꯁꯤꯡ ꯃꯉꯥꯃꯨꯛ ꯃꯌꯥ ꯂꯩꯅꯤ ꯑꯗꯩꯗꯤ ꯑꯥ ꯃꯣꯏ ꯁ꯭ꯀꯨꯜ ꯀꯔꯤ ꯀꯔꯥ ꯁ꯭ꯀꯥꯠ ꯆꯠꯄ ꯀꯥ ꯀꯔꯤ ꯀꯔꯥ ꯂꯧꯔꯒ ꯎꯝ ꯆꯥꯂꯛꯄ ꯑꯗꯨꯗꯤ ꯂꯨꯄꯥ ꯂꯤꯁꯤꯡ ꯇꯔꯥ ꯈꯔ ꯃꯌꯥꯗꯤ ꯌꯧ
ꯎꯝ ꯌꯥꯗꯕꯅꯤ ꯍꯦꯛꯇ ꯇꯥꯡꯕꯅꯤ
ꯑꯥ ꯕꯣꯠꯇꯨꯅ ꯇꯧꯕꯗꯣ ꯁꯁ ꯑꯗꯣ ꯑꯩꯅ ꯀꯩꯅꯣꯗ ꯂꯥ ꯄꯨꯗꯨꯅ ꯈꯔ ꯍꯥꯞꯐꯟꯒꯦ ꯇꯧꯕꯅꯦꯕ ꯃꯉꯣꯟꯗ ꯄꯩꯁꯥꯗꯣ ꯃꯉꯣꯟꯗ ꯈꯔ ꯑꯥ ꯈꯔ ꯍꯥꯞꯐꯜꯂꯒꯅꯦ ꯑꯗꯨꯒ ꯃꯑꯣꯡꯗꯣ ꯌꯦꯡꯅꯔꯒ ꯇꯧꯕꯅꯦꯕ ꯑꯩꯁꯨ ꯑꯗꯨꯒ ꯑꯗꯨꯗꯨꯅ ꯑꯥ ꯑꯥ ꯎꯝ ꯅꯪꯉꯣꯟꯗ ꯍꯥꯞꯐꯟꯕꯖꯦ ꯍꯣꯏ ꯌꯦꯡꯉꯅꯤ ꯅꯪ ꯀꯌꯥꯝ ꯍꯥꯞꯄꯤꯒꯦ ꯍꯥꯏꯅꯣ ꯑꯦꯗꯚꯥꯟꯁꯦ ꯂꯨꯄꯥ ꯂꯤꯁꯤꯡ ꯑꯍꯨꯝ ꯄꯤꯔꯝꯃꯦꯕ ꯑꯩꯗꯣ ꯄꯩꯁꯥ ꯑꯍꯨꯝꯒꯤ ꯑꯍꯨꯝꯖꯦ ꯊꯤꯔꯝꯃꯒ ꯑ ꯃꯣꯏ ꯑꯗꯨꯗꯤ ꯀꯨꯏꯗꯦꯕ ꯃꯣꯏ ꯂꯩꯔꯨꯔꯦꯗꯅ ꯑꯗꯨ ꯂꯩꯔꯨꯔꯒ ꯑꯗꯨꯝ ꯀꯛꯊꯠꯂꯒ ꯑ ꯆꯟꯕꯗꯅꯦꯕ ꯈꯪꯕ꯭ꯔꯥ ꯂꯩꯕꯒ ꯀꯜꯁꯂꯒ ꯆꯟꯕꯗ ꯆꯟꯕꯗꯨꯗ ꯃꯣꯏꯒꯤ ꯈꯨ ꯈꯔ ꯆꯪꯕ ꯄꯣꯠ ꯑꯣꯏꯕ ꯍꯥꯏꯇꯥꯔꯦꯅꯦ ꯇꯥꯛ ꯇꯥꯛ ꯇ ꯇꯥꯛ ꯇꯣ ꯄꯥꯛ ꯌꯦꯁꯤꯟꯕ ꯌꯥꯗꯕꯗꯣ ꯑꯗꯨꯗꯨꯅ ꯁꯀꯋꯥꯔꯐꯗ ꯆꯍꯨꯝ ꯁꯨꯝ ꯁꯥꯏ ꯍꯥꯏꯕ ꯄꯩꯁꯥ ꯏꯁꯀ꯭ꯋꯥꯔ ꯐꯤꯠꯇ ꯁꯨꯝ ꯁꯨꯝ ꯍꯥꯏꯁꯦ ꯌꯥꯝꯃꯤꯅꯦ ꯑꯩꯅ ꯅꯣꯏꯒꯤ ꯏꯁꯀ꯭ꯋꯥꯔ ꯐꯤꯠꯇ ꯂꯧꯗꯕꯤꯗ ꯑꯁꯥꯝꯕꯟꯗꯪ ꯇꯧꯔꯒ ꯆꯥꯎꯔꯥꯛꯅ ꯍꯥꯏꯩꯅꯕꯤꯗꯣ ꯑꯗꯨꯃꯥꯏꯅ ꯇꯧꯁꯦꯅ ꯍꯥꯏꯕꯅꯦꯕ ꯏꯁꯀ꯭ꯋꯥꯔ ꯐꯤꯠꯇ ꯂꯥꯛꯇꯥꯔꯗꯤ ꯃꯃꯜꯗꯣ ꯑꯩ ꯌ ꯍꯧꯈ꯭ꯔꯅꯦꯕ ꯂꯨꯄꯥ ꯆꯍꯨꯝ ꯆꯍꯨꯝꯈꯩꯗꯣ
ꯑꯣꯖꯁꯤꯌꯥ ꯑꯩꯅꯦ ꯀꯣꯟꯅ ꯑꯃꯨꯛ ꯇꯧꯔꯛꯦ ꯀꯦ ꯑꯇꯪ ꯊꯝꯈꯤꯒꯦ ꯑꯩ ꯎꯝ ꯊꯝꯃꯣꯏ ꯊꯝꯃꯣ ꯍꯃꯣ ꯊ